ꯑ ꯇꯥꯔ ꯑꯣꯏꯣꯏ ꯇꯥꯎ
ꯇꯥꯏꯅꯦ ꯇꯧ ꯆꯠꯈꯦ ꯍꯥꯏꯔꯕꯣ
ꯑꯣ ꯆꯥꯛ ꯆꯥꯔꯦ ꯏꯇꯥꯎ ꯏꯇꯥꯎꯗꯤ ꯆꯥꯔꯕꯣ
ꯁꯥꯔꯦ ꯋꯥꯔꯜ ꯀꯞ ꯐꯨꯠꯕꯣꯜ ꯌꯦꯡꯉꯏꯗ꯭ꯔꯣ
ꯕꯣꯟ ꯌꯦꯡꯗꯣꯏꯅꯤ ꯉꯥꯏꯍꯥꯛꯇꯨꯗꯤ ꯋꯥꯠꯂꯤ ꯑꯗꯣ ꯀꯩꯀꯩ ꯃꯊꯦꯜ ꯆꯥꯒꯦ ꯉꯁꯤꯕꯣ
ꯑꯩꯈꯣꯏ ꯉꯁꯤ ꯍꯋꯥꯏ ꯍꯋꯥꯏꯁꯦ
ꯑꯣꯝ ꯑꯩꯈꯣꯏꯁꯨ ꯃꯁꯤ ꯀꯩꯅꯣ ꯇꯧꯔꯦ ꯍꯥꯏꯇꯥꯔꯦꯅꯦ ꯑꯩꯈꯣꯏꯒꯤ ꯄꯥꯠ ꯌꯔꯝꯕꯗꯣ ꯑꯃ ꯂꯣꯜꯂꯦ ꯍꯥꯏꯇꯥꯔꯦ ꯄꯥꯟ ꯆꯥꯗ ꯀꯨꯏꯔꯦꯗ ꯀꯔꯤꯒꯨꯝꯕ ꯃꯇꯧꯁꯤꯗ
ꯀ ꯏꯉꯔ ꯎꯗꯤ ꯌꯥꯎꯇꯔꯦꯁ
ꯉꯥꯔꯧ ꯑꯃ ꯌꯥꯎꯔꯦ ꯀꯩꯅꯣ ꯇꯧꯔꯒ ꯉꯥ ꯑꯇꯥꯎꯕ ꯑꯃ ꯇꯧꯔꯅꯤꯗꯅ ꯑꯗꯨꯒ ꯆꯥꯕꯅꯦ
ꯑꯣꯝ
ꯔꯣ ꯏ ꯇꯥꯎꯕꯨ ꯀꯃꯥꯏ ꯀꯃꯥꯏ ꯇꯧꯔꯤꯒꯦ ꯅꯨꯡꯉꯥꯏꯔꯤꯕ꯭ꯔꯥ ꯑꯁ ꯀꯨꯏꯔꯦꯅ ꯋꯥꯔꯤ ꯁꯥꯟꯅꯗꯕꯍꯥ
ꯎꯝ ꯑꯔꯤ
ꯍꯥꯏꯗꯤ ꯀꯃꯥꯏ ꯀꯃꯥꯏ ꯍꯧꯖꯤꯛꯀꯥꯟꯁꯤꯕꯨ ꯃꯝꯁꯨ ꯀꯃꯥꯏ ꯀꯃꯥꯏ ꯂꯜꯂꯤꯒꯦꯕ
ꯑꯦ ꯅꯨꯃꯤꯠ ꯑꯃꯒꯤ ꯍꯧꯒꯠꯂꯛꯑꯅꯤ ꯊꯕꯛ ꯉꯥꯏꯍꯥꯛ ꯆꯠꯂꯨꯔꯅꯤ ꯌꯥꯝ ꯍꯜꯂꯛꯑꯅꯤ ꯆ ꯔꯅꯤ ꯉꯥꯏꯍꯥꯛ ꯑꯃꯨꯛ ꯄꯣꯊꯥꯔꯅꯤ ꯊꯕꯛ ꯑꯃꯨꯛ ꯆꯠꯂꯅꯤ ꯍꯜꯂꯛꯑꯅꯤ
ꯃꯥꯅꯤ ꯃꯥꯅꯦ ꯀꯩꯀꯩ ꯊꯕꯛ ꯆꯠꯂꯤꯒꯦ ꯍꯧꯖꯤꯛꯀꯥꯟꯁꯤꯐꯥꯎ
ꯍꯧꯖꯤꯛꯀꯥꯟꯁꯤ ꯌꯨꯝ ꯁꯥꯕꯒ
ꯐꯩꯅꯦ ꯑꯗꯨꯅꯤ ꯇꯥꯎ ꯑꯩꯕꯨꯗꯤ ꯍꯟꯗꯛ ꯀꯩꯅꯣ ꯇꯧꯔꯦ ꯑꯩꯈꯣꯏꯒꯤ ꯁ ꯅꯨꯄꯤꯅꯁꯨ ꯍꯥꯏꯃꯟꯗꯅ ꯍꯟ ꯗꯨ ꯗꯨꯀꯥꯟ ꯑꯃ ꯍꯥꯡꯉꯦ ꯈꯦꯟ ꯈꯔ ꯀꯩꯅꯣ ꯇꯧꯔꯒ ꯗꯤꯄꯣꯖꯤꯠ ꯊꯝꯃꯒ ꯍꯥꯏꯇꯥꯔꯦ ꯊꯥꯗꯔꯒ ꯑꯗꯨꯃꯥꯏꯅ ꯇꯧꯔꯒ ꯗꯨꯀꯥꯟ ꯑꯃ ꯑꯩ ꯂꯅꯥꯏ ꯑꯣꯏꯅ ꯍꯥꯡꯉꯦ ꯍꯥꯏꯇꯥꯔꯦ ꯐꯤꯔꯣꯟ ꯌꯣꯟ ꯐꯤꯔꯣꯟꯒꯤ ꯍꯥꯏꯇꯥꯔꯦ ꯌꯥꯝ ꯆꯥꯎꯕ ꯅꯠꯇꯦꯗ ꯈꯔ ꯑꯗꯨꯝ ꯀꯩꯅꯣ ꯇꯧꯕ ꯍꯥꯏꯇꯥꯔꯦ ꯑꯚꯥꯏ ꯇꯥꯔꯦ ꯀꯀꯛ ꯉꯝꯅꯕ ꯇꯧꯈ꯭ꯔꯤꯕ ꯍꯥꯏ ꯇꯔꯦꯅꯦ
ꯍꯧꯖꯤꯛꯀꯥꯟꯁꯤ ꯅꯣꯡꯃꯨꯛ ꯅꯣꯡ ꯑꯝꯇ ꯇꯥꯗ꯭ꯔꯦꯅꯦ ꯍꯥ
ꯇꯥꯗ꯭ꯔꯦ ꯍꯧꯖꯤꯛꯀꯥꯟꯁꯦ ꯑ ꯂꯧꯎ ꯁꯤꯡꯎ ꯃꯇꯝꯁꯦ ꯂꯧꯎ ꯁꯤꯡꯎꯕ ꯃꯇꯝꯗ ꯍꯧꯖꯤꯛ ꯋꯥꯔꯤꯕꯁꯤꯡ ꯂꯩꯇ꯭ꯔꯕꯅꯤꯅꯀꯣ
ꯎꯝ ꯅꯣꯏꯗꯤ ꯂꯧ ꯀꯩꯀꯩ ꯀꯃꯥꯏꯅ ꯇꯧꯈ꯭ꯔꯦ
ꯑꯁꯂꯝ ꯎ ꯇ ꯀꯩꯅꯣ ꯇꯧꯗ꯭ꯔꯦ ꯑꯩꯗꯨ ꯁꯅꯛꯁ ꯀꯩꯅꯣ ꯇꯧꯅꯤ ꯗꯨꯀꯥꯟꯁꯨ ꯀꯩꯅꯣ ꯇꯧꯅꯤ ꯂꯧꯒꯤ ꯃꯇꯝ ꯃꯇꯛꯆꯥꯡꯁꯤ ꯊꯣꯏꯅ ꯌꯦꯡꯁꯤꯟꯕ ꯉꯝꯗꯦ ꯑꯗꯨꯅꯅꯦ ꯃꯤꯗ ꯑꯣꯏꯅ ꯀꯩꯅꯣ ꯇꯧꯔꯦ ꯍꯟꯗꯛꯇꯤ ꯎꯄꯥ ꯂꯩꯇꯦ ꯃꯤ ꯅ ꯑꯣꯏꯅ ꯎꯍꯜꯂꯦ ꯍꯟꯗꯛ ꯆꯥꯏꯁꯤ ꯃꯟꯗꯤꯇꯥ ꯅꯁꯤ ꯑꯁꯨ ꯅꯨꯄꯤꯁꯨ ꯊꯤꯖꯤꯜꯂꯒꯨꯝ ꯇꯧꯕꯅꯤꯅ ꯏꯇꯥꯎ ꯏꯇꯥꯎꯅꯁꯨ ꯈꯪꯉꯤꯗꯨꯅꯤ ꯍꯥꯏꯗꯤ ꯉꯝꯅ ꯉꯝꯅꯕ ꯁꯤꯟꯐꯝꯁꯤ ꯇꯧꯗꯕ ꯌꯥꯗꯕꯅꯤꯅ ꯗꯨꯀꯥꯟ ꯑꯃ ꯇꯦꯛ ꯇꯦꯛ ꯉꯝꯅꯃꯛ ꯍꯥꯡꯉꯦ ꯍꯥꯏꯇꯥꯔꯦꯅꯦ
ꯎꯝ ꯑꯗꯨ ꯅꯨꯃꯤꯗꯥꯡꯁꯤꯕꯨ ꯀꯃꯥꯏ ꯀꯃꯥꯏꯅ ꯂꯦꯜꯂꯤꯅꯣ
ꯑꯁ ꯇꯧ ꯍꯧꯖꯤꯛꯀꯥꯟꯁꯤ ꯅꯨꯡꯗꯥꯡ ꯑꯗꯨꯝ ꯆꯥꯛ ꯆꯥ ꯇꯣꯛꯑꯅꯤ ꯑꯗꯒꯤ ꯑꯗꯨꯝ ꯉꯥꯏꯍꯥꯛ ꯋꯥꯀꯤꯡ ꯆꯠꯄ ꯀꯩꯗꯧꯕ ꯑꯗꯨꯝ ꯆꯠꯂꯒ ꯑꯗꯨꯝ ꯇꯥꯎꯔꯁꯨ ꯐꯣꯟ ꯇꯧꯕꯗ ꯀꯨꯏꯔꯦꯗ ꯉꯁꯤꯗꯨ ꯇꯥꯎꯅꯁꯨ ꯇꯧꯔꯛꯏꯁꯤ ꯌꯥꯝ ꯐꯔꯦ ꯑꯩꯁꯨ ꯇꯧꯒꯦꯗ ꯈꯜꯂꯝꯕ ꯏꯇꯥꯎꯗ ꯀꯣꯜꯁꯤ ꯀꯣ ꯀꯨꯏꯔꯃꯤꯅ ꯋꯥꯏ ꯄꯩꯁꯥ ꯍꯟꯊꯕ ꯑꯗꯨ ꯑꯗꯨꯝ ꯕꯣꯜ ꯌꯦꯡꯕ ꯀꯩꯗꯧꯕ ꯕꯣꯜ ꯃꯇꯝꯅꯤꯅ ꯍꯥꯏꯇꯥꯔꯦꯅꯦ ꯐꯨꯠꯕꯣꯜꯅ ꯑꯗꯨꯝ ꯌꯦꯡꯉꯒ ꯂꯩꯔꯦ ꯍꯥꯏꯇꯥꯔꯦꯅꯦ ꯃꯥꯅꯦ ꯃꯥꯅꯦ ꯍꯟꯗꯛ ꯀꯞꯁꯤꯗꯤ ꯌꯥꯝ ꯅꯨꯡꯉꯥꯏꯔꯦ ꯌꯦꯡꯕ ꯕꯣꯜꯁꯤ ꯑꯩꯈꯣꯏꯒꯤ ꯊꯥ ꯊꯥꯗꯕ ꯑꯩꯈꯣꯏꯒꯤ ꯑꯩꯈꯣꯏꯒꯤ ꯂꯝ ꯍꯥꯏꯇꯥꯔꯦꯅꯦ ꯃꯆꯥ ꯃꯆꯥ ꯑꯩꯈꯣꯏꯒꯤ ꯏꯊꯪꯕꯗ ꯆꯥꯎꯕ ꯂꯝ ꯃꯆꯥ ꯃꯆꯥꯁꯤ ꯌꯥꯝ ꯆꯪꯉꯛꯑꯦꯕ ꯃꯇꯧ ꯃꯥꯟꯗꯅꯀꯣ ꯍꯟꯗꯛꯀꯤ ꯋꯥꯔꯀꯞꯁꯤꯗꯀꯣ ꯑꯗꯨꯅ
ꯑꯗꯣ ꯅꯪꯒꯤ ꯑꯣꯏꯅ ꯀꯔꯝꯕ ꯂꯝꯅ ꯋꯥꯔꯀꯞꯁꯤ ꯂꯧꯅꯤ ꯍꯥꯏꯅ ꯈꯟꯒꯦ
ꯍꯟꯗꯛꯀꯤ ꯋꯥꯔꯜꯀꯞꯁꯤ ꯏꯇꯥꯎ ꯍꯧꯖꯤꯛꯐꯥꯎꯗꯤ ꯑꯩꯅ ꯈꯟꯕꯗ ꯐ꯭ꯔꯥꯟꯁꯅ ꯑꯗꯨꯝ ꯂꯩꯔꯤ ꯍꯥꯏꯇꯥꯔꯦ ꯥꯏꯅ ꯃꯥꯒꯤ ꯈꯨꯁꯥꯅ ꯀꯩꯗꯧꯕꯁꯦ ꯑꯗꯨ ꯗꯥꯎꯅꯤ ꯋꯥꯜꯀꯞ ꯍꯥꯏꯁꯦ ꯑꯗꯨꯝ ꯍꯥꯏꯕ ꯉꯝꯗꯦ ꯍꯧꯖꯤꯛꯐꯥꯎꯗꯤ ꯑꯗꯨꯝ ꯐ꯭ꯔꯥꯟꯁꯁ ꯑꯗꯨꯝ ꯐꯖꯔꯤ ꯍꯥꯏꯇꯥꯥꯔꯦꯇꯥꯎ ꯐ꯭ꯔꯥꯟꯁ ꯐꯖꯔꯤ ꯏꯁꯄꯦꯟ ꯐꯖꯔꯤ ꯑꯥꯔꯖꯦꯟꯇꯤꯅꯥ ꯐꯖꯩ ꯍꯥꯏꯗꯤ ꯑꯗꯨꯝ ꯌꯥꯏꯑꯕ ꯃꯣꯏꯁꯨ ꯄꯣꯠꯇꯨ ꯈꯟꯁꯨ ꯑꯗꯨꯝ ꯌꯥꯏ ꯚꯥꯔꯖꯤꯟꯁꯨ ꯌꯥꯏ ꯑꯗꯨ ꯔ ꯔꯥꯎꯟ ꯑꯣꯐ ꯁꯤꯛꯁ ꯀꯛꯆꯤꯟ ꯌꯧꯗꯩꯗꯤ ꯈꯪꯉꯅꯤꯇꯥꯎ ꯍꯥꯏꯗꯤ ꯔꯥꯎꯟ ꯑꯐ ꯊꯥꯔꯇꯤ ꯇꯨꯁꯤ ꯍꯧꯖꯤꯛ ꯂꯣꯏꯗꯔꯦꯕ ꯁꯤꯛꯁꯇꯤꯟ ꯁꯥꯟꯅꯕ ꯑꯃ ꯁꯥꯟꯅ ꯀꯥꯟꯗ ꯈꯪꯉꯅꯦꯕ ꯍꯥꯏꯗꯤ ꯀꯅꯥꯅ ꯁꯦꯃꯤꯐꯥꯏꯅꯦꯜ ꯌꯧꯕ ꯉꯝꯅꯤ ꯌ ꯉꯝꯃꯣꯏ ꯍꯥꯏꯕꯁꯦ ꯆꯥꯎꯔꯥꯛꯄ ꯑꯃ ꯈꯪꯕ ꯉꯝꯃꯅꯤ ꯑꯗꯨꯗ
ꯑ ꯍꯧꯖꯤꯛ ꯕ꯭ꯔꯥꯖꯤꯜꯒꯤꯕꯨ ꯀꯅꯥ ꯀꯅꯥ ꯌꯥꯝ ꯍꯩꯕ ꯀꯅꯥ ꯀ
ꯕꯖꯤꯡꯒꯤ ꯍꯧꯖꯤꯛ ꯀꯩꯅꯣ ꯇꯧꯋꯤ ꯆꯥꯎꯥꯎ ꯖꯤꯡꯒꯤ ꯅꯃꯥꯔ ꯑꯃ ꯂꯩꯔꯦ ꯅꯃꯥꯔ ꯌꯥꯝ ꯀꯃꯟ ꯑꯣꯏꯅ ꯈꯪꯅꯔꯦ ꯃꯌꯥꯝꯅꯀꯣ ꯑꯗꯒꯤ ꯃꯣꯏꯒꯤ ꯅꯦꯒ꯭ꯔꯣ ꯑꯃ ꯕꯤꯅꯤꯁꯦꯁ ꯀꯔꯤ ꯖꯨꯅꯤꯌꯥꯔ ꯑꯃ ꯂꯩꯇ꯭ꯔꯣ ꯑꯃꯅꯦꯦꯛꯕ ꯑꯃ ꯀꯩ ꯒꯣꯜ ꯉ ꯆꯟꯕꯅꯤꯅ ꯃꯥ ꯍꯟꯗꯛꯀꯤ ꯒꯣ ꯃꯔꯤꯗ ꯀꯩꯅꯣ ꯆꯪꯈ꯭ꯔꯕꯅꯤ ꯍꯟꯗꯛꯀꯤ ꯑꯗꯒꯤ ꯃꯣꯏꯒꯤ ꯎ ꯑꯃꯁꯨ ꯂꯩꯕꯅꯤꯅ ꯀꯥꯎꯊꯣꯛꯈ꯭ꯔꯦ ꯃꯃꯤꯡꯗꯣ ꯃꯔꯤ ꯆꯕ ꯑꯃꯁꯨ ꯂꯩꯕꯅꯦ ꯑꯃ ꯐꯨꯠꯕꯣꯜꯗꯤ ꯀꯩꯅꯣꯅ ꯐ꯭ꯔꯥꯟꯁꯀꯤ ꯃꯣꯏꯒꯤ ꯐ꯭ꯔꯥꯟꯁꯀꯤ ꯍꯧꯖꯤꯛ ꯕꯥꯄꯦꯗꯣ ꯃꯥꯅ ꯈꯈꯣꯏ ꯒꯣꯜ ꯌꯥꯝ ꯆꯜꯂꯒ ꯀꯩꯅꯣ ꯇꯧꯔꯤ ꯕꯦꯡꯀꯤꯡ ꯋꯥꯟꯗ ꯂꯩꯔꯦ ꯍꯥꯏ ꯇꯥꯔꯦꯅꯦ ꯒꯣꯣꯟꯕꯨꯗꯤ ꯃꯤꯦꯁꯤꯒꯕꯨꯗꯤ ꯃꯥꯟꯅꯕ ꯑꯗꯨꯗ ꯃꯥꯅ ꯑꯦꯁꯤꯁꯇ ꯍꯦꯟꯕꯩ ꯍꯥꯏꯇꯥꯔꯦ ꯑꯦꯁꯤꯁ ꯑꯃ ꯍꯦꯟꯕꯒꯤ ꯑꯗꯨꯃꯥꯏꯅ ꯍꯥꯇꯣꯛꯑꯒ ꯃꯥꯅ ꯐꯥꯁꯇ ꯂꯩꯔꯤ ꯍꯧꯖꯤꯛꯐꯥꯎꯗ
ꯍꯅꯀꯤꯒꯣꯜꯁꯦ ꯃꯦꯁꯤ ꯀꯣꯜ ꯀꯌꯥ ꯆꯟꯈ꯭ꯔꯒꯦ
ꯃꯦꯁꯤꯁꯨ ꯒꯣꯜ ꯇꯔꯨꯛ ꯆꯠꯂꯦꯕ ꯑꯗꯣ ꯃꯦꯆꯤꯅ ꯆꯀꯦꯟꯗ ꯂꯩꯕ ꯍꯥꯏꯗꯤ ꯑꯃꯗꯨꯅ ꯏꯁꯤꯁꯇ ꯈꯤꯇꯪ ꯋꯥꯡꯕ ꯍꯥꯏꯇꯥꯔꯦ
ꯑꯝ
ꯃꯤꯆꯅ ꯏꯆ ꯌꯥꯎꯗꯕ ꯀꯌꯥ ꯑꯗꯨꯒꯤ ꯑꯗꯨꯃꯥꯏꯅ ꯇꯧꯕ ꯅꯔ ꯃꯕꯥꯅꯤ ꯃꯟꯅꯔꯒ ꯍꯧꯖꯤ ꯋꯥꯟ ꯇꯨꯗ ꯇꯧꯔꯒ ꯂꯩꯔꯤ ꯍꯥꯏꯇꯥꯔꯦ
ꯀꯩꯆꯤꯟ ꯔꯥꯟꯗꯁꯤꯅꯤ ꯃꯇꯧ ꯃꯥꯟꯗꯨꯅ ꯔꯅ ꯐꯇ ꯆꯪꯒꯔꯤꯅꯤ ꯇꯧꯁ
ꯎꯝ ꯃꯥꯅꯦ ꯃꯥꯅꯤ ꯔꯥꯎꯟ ꯑꯣꯐ ꯁꯤꯛꯁꯇꯤꯟ ꯆꯪꯈ꯭ꯔꯦ ꯏꯇꯥꯎ ꯑꯗꯣ ꯉꯁꯤ ꯃꯦꯠꯁ ꯅꯨꯡꯉꯥꯏ ꯍꯥꯏꯇꯥꯔꯦꯅꯦ ꯃꯣꯏ ꯕꯣꯟꯁꯤꯡ ꯑꯁꯤꯒꯤꯗꯤ ꯑꯁ ꯌꯦꯡꯉꯗꯤ ꯀꯩꯅꯣꯅꯤ ꯍꯥꯏꯇꯥꯔꯦ ꯊꯝꯃꯣꯏꯗ ꯀꯥꯏꯅꯕ ꯟꯅꯉꯁꯤ ꯍꯥꯏꯗꯤ ꯀꯩꯒꯤꯗꯤ ꯀꯣꯁꯤꯌꯥꯒꯤꯁꯨ ꯃꯣꯗꯤꯛꯁꯤ ꯃꯣꯏ ꯍ ꯒꯤꯗꯤ ꯃꯥꯏ ꯂꯥꯁ ꯂꯥꯁꯅꯦꯗꯅ ꯍꯟꯗꯛꯀꯤ ꯃꯥꯒꯤ ꯋꯥꯔꯜ ꯀꯞꯀꯤ ꯑꯗꯨꯅ ꯃꯑꯣꯁꯨ ꯃꯥꯁꯨ ꯊꯣꯏꯍꯟꯅꯤꯡꯕ ꯍꯥꯏꯇꯥꯥꯔꯦꯅꯦ ꯑꯗꯨ ꯔꯥꯟꯗꯣꯁꯨ ꯍꯟꯗꯛ ꯂꯥꯁꯁꯤꯅ ꯔꯥꯎꯝꯗꯨꯁꯨ ꯃꯥꯁꯨ ꯊꯨꯍꯟꯅꯤꯡꯕ ꯅꯨꯡꯉꯥꯏꯇꯕꯅꯤꯅ ꯑꯗꯒꯤ ꯃꯣꯏꯒꯤ ꯄꯣꯔꯇꯨꯒꯜꯒꯤ ꯃꯃꯥꯡ ꯆꯍꯤꯗ ꯁꯤꯈꯤꯕꯗꯣ ꯃꯣꯏꯒꯤ ꯑꯃ ꯗꯤꯌꯥ ꯖꯣꯠꯇ ꯍꯥꯏ ꯑꯃ ꯂꯩꯇ꯭ꯔꯣ ꯑ ꯍꯟꯗꯛ ꯉꯁꯤꯁ ꯆꯍꯤ ꯐꯥꯕ ꯅꯨꯃꯤꯠꯅꯦ ꯃꯥꯒꯤ ꯃꯥ ꯁꯤꯈꯤꯕ ꯅꯨꯃꯤꯠꯇꯨꯒꯤ ꯑꯗꯨꯒꯤꯅꯤꯅ ꯃꯣꯏꯁꯨ ꯐꯖꯅ ꯁꯥꯟꯅꯩ ꯍꯥꯏꯇꯥꯔꯦ ꯉꯁꯤ ꯔꯤ ꯄꯣꯠꯁꯤꯒꯁꯨ
ꯑꯥ ꯏꯪꯂꯦꯟꯒꯤꯁꯨ ꯍꯦꯔꯤ ꯀꯦꯟꯁꯤ ꯒꯣꯜ ꯃꯉꯥ ꯆꯜꯂꯔꯝꯃꯦꯅꯦ
ꯃꯥꯅ ꯏꯁꯤꯁꯨ ꯐꯖꯔꯦ ꯍꯔꯤ ꯀꯦꯟꯁꯤ ꯑꯁ ꯈꯪꯗꯦ ꯍꯔꯤ ꯀꯦꯟꯁꯤ ꯐꯖꯩ ꯕꯣꯟꯁꯤ ꯃꯥꯅ ꯐꯪꯕ ꯕꯣꯟꯁꯤ ꯂꯥꯏꯗꯦꯕ ꯑꯗꯨꯝ ꯆꯟꯒꯜꯂꯦꯕ ꯃꯥꯅ ꯄꯥꯏꯈ꯭ꯔꯕ ꯏꯕꯣꯟꯁꯦ ꯃꯣꯏꯒꯤ ꯗꯦꯝꯕꯂꯦ ꯑꯗꯨꯗꯒꯤ ꯔꯥꯖꯄꯣꯠ ꯅꯍꯥꯟ ꯁꯥꯟꯅꯕꯗꯣ ꯃꯣꯏ ꯑꯍꯨꯝ ꯈꯛꯇꯅꯦꯕ ꯃꯣꯏ ꯏꯪꯂꯦꯟꯒꯤ ꯐꯖꯅ ꯁꯥꯟꯅꯩꯁꯦ ꯍꯥꯏꯔꯤꯀꯦꯟꯗꯨꯅ ꯍꯥꯏꯗꯤ ꯏꯁꯀꯣꯔ ꯇꯧꯗꯣꯏ ꯉꯥꯏꯔ ꯂꯩꯕ ꯑꯅꯤꯗꯨꯅ ꯎꯝ ꯐꯖꯅ ꯁꯥꯟꯅꯕꯅꯦꯕꯅꯤ ꯑꯗꯨꯗꯤꯀꯣ ꯂꯣꯏꯅ ꯇꯅꯤ
ꯍꯗꯤ ꯀꯁꯤꯁꯨ ꯕꯣꯅꯤ ꯌꯥꯝ ꯐꯖꯕ ꯃꯤ
ꯎꯝ ꯑꯗꯨ ꯏꯇꯥꯎ ꯏꯇꯥꯎ ꯀꯩꯅꯣ ꯏꯇꯥꯎꯣꯏ ꯍꯧꯖꯤꯛ ꯑꯃ ꯂꯝ ꯑꯃ ꯄꯥꯠ ꯑꯃ ꯑꯃ ꯂꯩꯕꯗꯣ
ꯎꯝ
ꯑꯗꯨꯏꯗꯨ ꯃꯤ ꯌꯥꯝ ꯌꯦꯡꯕ ꯆꯠꯅꯩ ꯍꯥꯏꯅ ꯇꯥꯏꯅꯦ ꯄꯥꯎ ꯑꯃ ꯑꯩꯈꯣꯏꯒꯤ ꯀꯩꯅꯣꯒꯥ ꯊꯥꯕꯗꯣ ꯑꯩꯈꯣꯏ ꯁꯦꯝ ꯄꯥꯝꯕꯤꯅ ꯊꯥꯏ ꯍꯥꯏꯗꯤ
ꯑꯝ
ꯑꯗ ꯍꯌꯦꯡ ꯅꯣꯡꯃ ꯀꯣꯏꯨꯁꯤꯗꯅ ꯁꯨꯇꯤ ꯁꯨꯇꯤ ꯂꯩꯕ ꯅꯨꯃꯤꯠ ꯑꯃꯗ ꯑꯗ ꯃꯣꯏꯒꯤ ꯀꯩꯅꯣ ꯇꯧꯔꯒ ꯑꯩꯈꯣꯏꯒꯤ ꯁꯦꯟꯗꯥꯟ ꯂꯝꯕꯤ ꯑꯃꯒꯤ ꯇꯥꯏꯞꯇ ꯃꯣꯏ ꯑꯩꯈꯣꯏꯒꯤ ꯎ ꯄꯩꯁꯥꯒ ꯇꯦꯛꯒ ꯈꯒ ꯇꯧꯏ ꯍꯥꯏꯅꯦ ꯃꯣꯏꯗꯣ
ꯎꯝ
ꯑꯗꯨꯩꯅꯃ ꯆꯠꯂꯨꯔꯁꯤ ꯆꯥ ꯑꯃ ꯐꯖꯅ ꯁꯤꯜꯂꯒ ꯆꯥꯔꯁꯤꯀꯣ ꯅꯨꯃꯤꯠꯇꯨ ꯑꯗꯨꯃꯥꯏꯅ ꯇꯧꯔꯁꯤ ꯇꯥ ꯄꯤꯁꯨ ꯑꯥꯡꯁꯨ ꯏꯇꯥꯎ ꯑꯉꯥꯡ ꯍꯧꯖꯤꯛ ꯍꯟꯗꯛ ꯑꯉꯥꯡ ꯀꯩꯅꯣ ꯇꯧꯕ ꯅꯨꯄꯤꯔ ꯅꯨꯄꯥꯅ ꯍꯟꯗꯛꯀꯤꯁꯤꯕꯣ
ꯅꯨꯄꯤꯅꯤ ꯅꯨꯄꯤ
ꯑꯣꯅꯤ ꯄꯤꯛꯑꯣ ꯑꯗꯨ ꯇꯥ ꯑꯉꯥꯡꯁꯨ ꯑꯗꯨꯝ ꯄꯨꯔꯛꯑꯣ ꯑꯗꯨꯒ ꯀꯣꯏꯔꯨꯔꯁꯤ ꯅꯣꯡꯃ
ꯍꯧꯖꯤꯛꯀꯥꯟ ꯁꯥꯕꯁꯤꯕꯨ ꯂꯩꯕ ꯌꯥꯕ꯭ꯔꯣ ꯀꯃꯥꯏꯅ ꯇꯧꯒꯦ
ꯑꯁ ꯍꯧꯖꯤꯛꯀꯥꯟꯁꯤ ꯑꯗꯨꯅꯤ ꯁꯥꯕꯁꯤ ꯅꯨꯡꯊꯤꯟꯁꯤ ꯐꯖꯅ ꯁ ꯂꯩꯕ ꯌꯥꯗꯦ ꯍꯥꯏꯇꯥꯥꯔꯦ ꯇꯨꯝꯐꯝ ꯆꯥꯐꯝ ꯈꯪꯗꯕ ꯍꯥꯏꯗꯣꯏꯅꯤ ꯍꯧꯖꯤꯛꯀꯥꯟ ꯅꯨꯅꯨꯡꯃꯤꯗꯥꯡꯅ ꯑꯃꯨꯛꯔ ꯐꯕꯀꯣ ꯅꯨꯡꯊꯤꯟꯁꯤꯗꯤ
ꯎꯝ
ꯑꯌꯨꯛꯁꯨ ꯈꯤꯇꯪ ꯐꯩ ꯅꯨꯡꯊꯤꯟ ꯌꯧꯔꯀꯥꯟꯁꯤꯗꯤ ꯕꯤꯔꯥꯅꯤ ꯑꯗꯨ ꯏꯇꯥꯎꯅ ꯍꯥꯟꯅ ꯂꯩꯔꯝꯕ ꯂꯝꯗꯣ
ꯑꯥ
ꯑꯗꯨꯗꯤ ꯀꯃꯥꯏ ꯁꯥꯕꯁꯤ ꯑꯩꯈꯣꯏ ꯁꯤꯒ ꯑꯩꯈꯣꯏ ꯂꯝꯁꯤꯒ ꯀꯃꯥꯏꯅ ꯇꯧꯏ ꯀꯅꯥꯅ ꯍꯦꯟꯒꯦ ꯍꯥꯏꯕꯗꯤ ꯁꯨꯝ ꯂꯩꯕꯒꯤ ꯑꯩꯈꯣꯏ ꯋꯦꯗꯔꯁꯦ
ꯏꯪꯕꯗꯤ ꯍꯥꯟꯅ ꯍꯦꯜꯂꯤ ꯁꯥꯕꯅ ꯁꯤꯅ ꯍꯦꯜꯂꯤ ꯍꯪꯗꯅꯦꯠꯇ ꯑꯣꯔꯤꯁꯤ ꯀ ꯃꯥꯏ ꯁꯥ ꯀꯃꯥꯏꯅ ꯏꯪꯍꯟꯗꯣꯏꯅꯣ ꯈꯟꯕꯗ ꯅꯣꯡꯁꯨ ꯇꯥꯗꯦ ꯇꯧꯔꯤꯁꯤꯦ ꯅꯣꯡꯁꯤꯅ ꯇꯥꯕ ꯑꯣꯏꯇꯥꯔ ꯇꯨꯝꯕꯁꯨ ꯅꯨꯡꯉꯥꯏꯅꯤ ꯏꯪꯁꯨ ꯏꯪꯉꯅꯤ ꯂꯧꯒꯤ ꯃꯇꯝꯒꯤ ꯀꯩ ꯀꯩꯁꯨ ꯐꯥꯏꯔ ꯇꯧꯅꯤꯅ ꯁꯤꯗ ꯁꯨꯝ ꯇꯧꯔ ꯂꯩꯔꯦꯅ ꯇꯧꯔꯤꯁ
ꯑ ꯏꯇꯥꯎꯈꯇꯥ ꯑꯥꯗ ꯂꯩꯔꯅꯤꯅ ꯂꯝꯗ ꯂꯩꯔꯅꯤꯅ ꯂꯝꯒꯤ ꯑꯩꯈꯣꯏꯒꯤ ꯑꯩꯈꯣꯏꯒꯤ ꯃꯄꯜ ꯂꯝꯒꯤ ꯐꯖ ꯐꯖꯕ ꯃꯐꯝ ꯃꯌꯥꯝ ꯀꯣꯏꯕ ꯆꯠ ꯐꯪ ꯑꯃꯅꯤꯅꯦꯇꯎ ꯑꯣꯏꯏꯗꯤ
ꯎꯝ
ꯑꯅꯤ ꯇ ꯏꯇꯥꯎꯕ ꯑꯃ ꯍꯟꯗꯛ ꯍꯥꯏꯗꯤ ꯏꯇꯥꯎꯕ ꯑꯃꯨꯛ ꯑꯗ ꯆꯪꯈꯤꯗꯧꯔ ꯀꯃꯥꯏꯅ ꯇꯧꯒꯦ ꯂꯝꯁꯤꯕꯨ
ꯆꯪꯉꯤꯗꯣꯏꯅꯤ ꯑꯃꯨꯛ
ꯀꯔꯤꯇꯥꯥꯔꯁꯨ ꯑꯁ ꯊꯕꯛꯁꯤ ꯑꯩꯁꯨ ꯆꯠꯅꯤꯡꯉꯤꯃꯤꯅꯦ ꯑꯥꯗ ꯂꯝꯗ ꯁꯨꯝ ꯍꯥꯏꯗꯤ ꯃꯣꯏꯒꯤ ꯐꯖ ꯐꯖꯕ ꯃꯐꯝ ꯀꯗ ꯁꯨꯝ ꯌꯦꯡꯅꯤꯡꯕ ꯍꯥꯏꯇꯥꯔꯦꯅꯦ ꯑꯗꯒꯤ ꯁꯦꯟꯗꯥꯟ ꯂꯝꯕꯤꯁꯨ ꯌꯥꯝꯅ ꯑꯐ ꯑꯐꯕ ꯌꯥꯝ ꯂꯩ ꯍꯥꯏꯗ ꯍꯥꯟꯗꯗꯤ
ꯑꯝ
ꯇꯥꯎ ꯆꯪꯗꯗ ꯀꯣ ꯆꯪ ꯌꯥꯏꯗꯅ
ꯌꯥꯏꯅꯤ ꯌꯥꯏꯅꯤ ꯁꯨꯡ ꯆꯃꯤꯟꯅꯔ꯭ꯔꯦ
ꯍꯥꯏꯗꯤ ꯂꯝꯗꯨ ꯂꯩꯔꯨꯅꯤꯅ ꯑꯩꯈꯣꯏꯒꯤ ꯍꯋꯥ ꯅꯨꯡꯁꯤꯠ ꯑꯗꯒꯤ ꯃꯤ ꯑꯩꯈꯣꯏꯒꯤ ꯃꯤ ꯂꯣꯏꯅꯕ ꯀꯩꯗꯧꯕ ꯏꯗꯎꯅꯣ ꯍꯦꯟꯅ ꯈꯪꯉꯝꯃꯅꯤꯗꯅ
ꯎꯝ
ꯑꯗꯨꯅ ꯆꯥꯎꯅ ꯍꯥꯏꯗꯤ ꯈꯨꯠꯂꯣꯏꯕ ꯍꯥꯏꯗꯨ ꯑꯣꯏꯔꯅꯦꯕ
ꯎꯝ
ꯇꯣ ꯁꯤ ꯖꯥꯏꯗꯅ
ꯎꯝ ꯍꯣꯏ ꯑꯗꯨ ꯋꯥꯔꯤꯁꯨ ꯅꯨꯡꯉꯥꯏꯔꯤ ꯀꯩꯅꯣ ꯇꯧꯔꯁꯤꯔꯥ
ꯍꯣꯏ ꯍꯣꯏ ꯇ
ꯎꯝ
ꯕꯣꯟꯁꯨ ꯕꯣꯟꯁꯨ ꯄꯨꯡ ꯀꯩꯅꯣꯗꯤ ꯈꯔꯕꯨꯗꯤ ꯋꯥꯠꯂꯤ ꯍꯧꯕꯗꯤ ꯍꯧꯔꯛꯑꯅꯤꯉꯥꯏꯍꯥꯛ ꯄꯨꯡ ꯑꯃꯃꯨ ꯇꯨꯝꯕ ꯌꯥ ꯑꯃꯃ ꯑꯩꯏ ꯏꯇꯥꯎ ꯍꯌꯦ ꯅꯣꯡꯃ ꯐꯖꯅ ꯆꯥꯃ ꯆꯥꯁꯤꯀꯣ ꯄꯨꯜꯂꯒ ꯎ ꯍ ꯎꯝ ꯇꯃꯦ ꯇꯃꯦ
ꯑꯝ
ꯎꯝ